ꯇꯥꯕ꯭ꯔꯣ
ꯍꯣꯏ ꯅꯪ ꯅꯦꯋꯥꯛ ꯅꯨꯡꯉꯥꯏꯇꯕ ꯃꯥꯜꯂꯦꯅꯦ ꯍꯜꯂꯣ
ꯎꯝ ꯇꯥꯏꯌꯦ
ꯅꯪ ꯅꯦꯋꯥꯛ ꯅꯨꯡꯉꯥꯏꯗꯕ ꯃꯥꯜꯂꯦꯕ
ꯑꯩꯒꯤꯔꯣ
ꯍꯣꯏ ꯉꯁꯥꯏꯗꯣ ꯑꯗꯨꯒꯤ ꯑꯩꯅ ꯀꯛ ꯊꯛꯕꯅꯤꯗ ꯅꯪ ꯃꯈꯣꯟ ꯐꯖꯅ ꯇꯥꯔꯦ ꯇꯥꯗꯕꯒꯤ
ꯅꯦꯋꯥꯛ ꯑꯩ ꯉꯁꯥꯏꯗꯣ ꯋꯥꯏꯐꯥꯏ ꯄꯥꯏꯕꯒꯤꯀꯣ
ꯎꯝ ꯀꯩꯗꯧꯔꯒ ꯂꯩꯒꯦ
ꯎꯝ ꯑꯁ ꯀꯃꯥꯏ ꯍꯥꯏꯁꯤꯔꯥ ꯈꯪꯗꯦꯅꯦ꯫
ꯀꯃꯥꯏ ꯈꯪꯅꯕꯅꯣ꯫
ꯐꯤꯗꫭ꯫
ꯑꯥ꯫
ꯁꯥꯕꯒꯤ ꯐꯤꯗꯣ꯫
ꯑ꯫
ꯑꯗꯣ ꯀꯩꯅꯣ ꯕꯇꯔꯐ꯭ꯂꯥꯏꯒꯨꯝꯅ ꯊꯝꯕꯗꯣ꯫
ꯑꯥ꯫
ꯈꯪꯕ꯭ꯔꯥ꯫
ꯕꯇꯔꯐ꯭ꯂꯥꯏꯒꯨꯝꯅ ꯊꯝꯕ ꯍꯥꯏꯕꯁꯤ꯫
ꯅꯨꯄꯥꯒꯤ ꯐꯤꯗ꯫
ꯑꫭꯈ‌ꯦ ꯑꫭꯈ‌ꯦ꯫
ꯈꯪꯗꯕ꯭ꯔꯣ꯫
ꯈꯪꯗꯦ꯫ ꯀꯩ ꯃꯊꯦꯜ ꯆꯥꯒꯦ ꯅꯪꯗꯤ꯫
ꯑꯌꯨꯛꯔꯣ꯫
ꯍꯣꯏ꯫
ꯑꯂꯨꯒ ꯂꯐꯣꯏꯒꯤ ꯀꯩꯅꯣꯗꯣ꯫
ꯈꯪꯉ‌ꯦ ꯈꯪꯉ‌ꯦ ꯑꯂꯨꯒ ꯂꯐꯣꯏꯒꯤ ꯑꯃꯗꯣ ꯈꯪꯉꯤꯅꯦ ꯑꯁ ꯃꯃꯤꯡ ꯈꯪꯗ꯭ꯔꯦ ꯑꯩꯏꯁꯦ꯫ ꯆꯥꯛ ꯌꯦꯟꯁꯥꯡ ꯊꯣꯡꯉꯔꯣꯏꯗ꯭ꯔꯣ ꯅꯪꯗꯤ꯫
ꯊꯣꯡꯗꯣꯏꯅꯦ ꯍꯧꯖꯤꯛꯇꯤ ꯉꯜꯂꯦ꯫
ꯎꯝ ꯉꯜꯂꯤꯗ꯫
ꯅꯪꯗꯤ꯫
ꯑꯩꯗꯤ ꯑꯗꯨꯝ ꯐꯝꯃꯒ ꯂꯩꯌ‌ꯦꯗ ꯃꯄꯥꯟꯗ꯫
ꯑꯪꯅ ꯊꯣꯡꯗꯣꯏꯔꯣ ꯅꯠꯇ꯭ꯔꯒ
ꯅꯠꯇꯦ ꯑꯩꯅ ꯊꯣꯡꯉꫭꯏ ꯍꯣꯁꯇꯦꯜꯗ ꯂꯩꯕꯅꯤꯅ꯫
ꯑꯣ꯫
ꯀꯥꯏꯗ ꯀꯔꯤ ꯍꯣꯁꯇꯦꯜꯗ꯫
ꯑꯥ ꯑꯦꯝ ꯇꯤ ꯑꫭ ꯍꯣꯁꯇꯦꯜꯗ꯫
ꯈꯪꯗꯦꯗ꯫
ꯍꫭꯏ꯫
ꯀꯔꯤ ꯇꯝꯕ꯫
ꯑꯩꯔꯣ꯫ ꯑꯩ ꯕꯤꯇꯦꯛ ꯇꯝꯔ ꯂꯩꯕꯅꯤ꯫
ꯑꯣ꯫
ꯅꯪꯗꯤ꯫ ꯀꯣꯂꯦꯖ ꯀꯥꯕ ꯂꯣꯏꯔꯕꯣ꯫
ꯑꯩ ꯀꯕ ꯍꯥꯎꯗꯔꯤꯀꯔꯤꯅꫭ꯫
ꯑꯣ꯫
ꯑꯩꯗꯤ ꯑꯉꯥꯡ ꯑꯣꯏꯔꯤꯗ꯫
ꯎꯝ ꯀ꯭ꯂꯥꯁ ꯀꯌꯥ ꯀꯥꯔꯦ꯫
ꯀ꯭ꯂꯥꯁ ꯇꯨ ꯀꯥꯏꯌ‌ꯦ꯫
ꯑꯗꯨꯗꯤ ꯂꯣꯏꯒꯗꯧꯔꯦꯅ꯫ ꯀꯣꯂꯦꯖ ꯂꯥꯏꯐ ꯍꯧꯔꯅꯤꯗꯅ꯫
ꯍꯣꯏ ꯍꯧꯔꯅꯤ ꯑꯗꯨꯕꯨ ꯑꯩꯗꯤ ꯀꯥꯔꯣꯏ꯫
ꯀꯩꯒꯤ꯫
ꯆꯥꯅꯤꯡꯗꯦ ꯀꯣꯂꯦꯖ꯫
ꯀꯑꯣꯗꯅ ꯀꯣꯂꯦꯖ ꯀꯗꯤ ꯄꯩꯁꯥ ꯇꯥꯟꯕ ꯆꯠꯂꯒꯦ ꯍꯥꯏꯔꯣ꯫
ꯎꯝ ꯇꯜꯔꯁꯨ ꯆꯠꯔꯣꯏ꯫
ꯑꯗꯨꯗꯤ ꯌꯨꯝ ꯄꯥꯜꯂꯒꯦ ꯁꯤꯅꯦꯕ꯫
ꯌꯨꯝ ꯄꯥꯅꯤꯡꯉꯥꯏ ꯅꯨꯄꯥ ꯂꯤꯇꯦ꯫
ꯑꯦ ꯑꯩ ꯂꯩꯔꯤꯁꯤꯗꯤ꯫
ꯅꯪꯗꯤ ꯀꯩꯅꯣꯝ ꯑꯩ ꯂꯧꯅꯤꯡꯉꯥꯏ ꯉꯜꯂꯤ ꯍꯥꯏꯔꯛꯈꯤꯅꯤꯌꯦ꯫
ꯀꯩ ꯉꯟꯑꯣꯏꯗꯧꯕ ꯅꯪ ꯀ꯭ꯂꯥꯁ ꯇꯧ ꯂꯣꯏꯔꯦ ꯑꯩꯒ ꯆꯞ ꯆꯥꯔꯥꯅꯤꯅꯦ ꯅꯪ꯫ ꯀ꯭ꯂꯥꯁ ꯇꯨꯌꯦꯞ ꯍꯧꯖꯤꯛ ꯀꯥꯔꯗꯤ꯫
ꯑꯣ ꯆꯞ ꯆꯥꯔꯗꯤ꯫
ꯑꯥꯏ ꯗꯨꯗꯤ ꯀꯣꯜꯁꯦ ꯑꯗꯨꯝ ꯇꯧꯕ ꯍꯧꯔꯁꯤꯀꯣ꯫
ꯍꯣꯏ ꯍꯧꯔꯁꯦ ꯉꯁꯤꯗꯒꯤ꯫
ꯍꯣꯏ ꯌꯥꯏꯌꯦ ꯅꯪ ꯌꯥꯑꯦ ꯅꯥ꯫ ꯅꯪꯖꯨ ꯒꯥꯡꯃꯦ ꯅꯠꯇ꯭ꯔꯣ꯫
ꯃꯥꯅꯦ꯫
ꯑꯁ ꯑꯗꯨꯗꯤ ꯐꯛ ꯑꯗꯨꯗꯤ ꯐꯔꯛ ꯇꯥꯕꯃꯨꯛ ꯂꯩꯌꯦ꯫
ꯍꯣꯏ ꯀꯔꯤꯒꯤ ꯅꯡ ꯀꯔꯤꯒꯤ ꯅꯡ꯫ ꯔꯣꯡꯃꯩ ꯑꯣꯏꯕ꯭ꯔꯥ꯫
ꯈꯪꯗꯦ ꯏꯄꯥꯅꯅꯦ ꯒꯥꯡꯃꯩ ꯑꯣꯏꯔꯖꯨ ꯅꯨꯡꯁꯤꯔꯗꯤ ꯑꯗꯨꯝ ꯌꯥꯏꯗ ꯀꯥꯏꯕ ꯂꯩꯇꯦꯗꯅ꯫ ꯈꯨꯟꯖꯦ ꯑꯗꯨꯝ ꯇꯣꯉꯥꯟ ꯈꯨꯟꯖꯨ ꯇꯣꯡꯉꯥꯜꯂꯦ ꯑꯗꯨ ꯑꯣꯏꯔꯗꯤ ꯀꯥꯏꯕ ꯂꯩꯇꯦꯗꯅ꯫
ꯂꯩꯗꯦꯕ ꯍꯣꯏ ꯑꯗꯨꯕꯨꯗꯤ꯫
ꯀꯩ ꯁ꯭ꯀꯨꯜꯗ ꯇꯝꯕꯔꯣꯅꯥ꯫
ꯏꯕꯨꯇꯣꯟ ꯁꯅ꯫
ꯑꯦ
ꯈꯪꯕ꯭ꯔꯥ꯫
ꯈꯪꯉꯦꯅꯦ ꯉꯥꯏꯅ ꯈꯪꯉꯣꯏꯗꯕꯅꯣ꯫
ꯈꯪꯉꯝꯅꯤꯕ ꯈꯪꯗꯕ ꯃꯤꯗꯨꯅꯤꯅꯦꯕ꯫
ꯍ ꯀꯥꯎꯕ ꯅꯨꯡꯉꯥꯏꯕ꯭ꯔꯣ꯫
ꯍꯣꯏ ꯅꯨꯡꯉꯥꯏ꯫
ꯅꯣꯏꯒꯤꯗꯣ ꯅꯨꯄꯤ ꯈꯇꯡ ꯑꯣꯏꯕ꯭ꯔꯥ ꯅꯠꯇ꯭ꯔꯒ ꯅꯨꯞ ꯅꯨꯄꯤ ꯈꯛꯇꯪ ꯑꯣꯏꯕꯅꯦꯀꯣ꯫
ꯎꯝ ꯍꯣꯏ ꯅꯨꯄꯤ ꯈꯇꯪ ꯑꯣꯏꯌꯦ꯫
ꯑꯗꯣ ꯍꯧꯖꯤꯛꯇꯤ ꯀꯏꯗ ꯂꯩꯒꯦ ꯅꯠꯇ꯭ꯔꯒ ꯔꯦꯟꯗ ꯂꯩꯕꯔꯣ ꯅꯠꯇ꯭ꯔꯒ ꯑꯟ
ꯎꯝ ꯑꯥ ꯔꯦꯟꯗ ꯂꯩꯌꯦ
ꯑꯣ ꯀꯅꯥꯒ
ꯕ꯭ꯔꯗꯔꯒ
ꯑꯣ ꯕ꯭ꯔꯗꯔꯅ ꯐꯥꯔꯗꯤ ꯐꯔꯛ ꯇꯥꯔꯣꯏꯗ꯭ꯔꯣ ꯑꯁ ꯁꯤꯁ
ꯑꯁ ꯐꯔꯣꯏꯗ ꯃꯥꯗꯤ ꯀꯔꯤꯁꯨ ꯇꯧꯕ ꯉꯝꯃꯣꯏꯌꯦ ꯑꯩꯉꯣꯟꯗ
ꯑꯦ ꯏꯁ
ꯑꯩꯗꯤ ꯃꯥꯅ ꯑꯍꯟ ꯑꯣꯏꯌꯦ ꯍꯥꯏꯕ ꯋꯥ ꯈꯛꯇꯅꯤ ꯃꯆꯦꯒꯨꯝꯅ ꯂꯩꯕꯅꯦ ꯑꯩꯕꯨ
ꯎꯝ ꯕ꯭ꯔꯗꯔꯗꯤ ꯀꯩ ꯇꯧꯔꯒ ꯂꯩꯔꯤ
ꯍꯥꯟ ꯀꯣꯆꯤꯡ ꯂꯧꯔꯒ ꯂꯩꯌꯦ
ꯎꯝ ꯀꯩꯒꯤ ꯅꯤꯠꯀꯤ
ꯅꯠꯇꯦ ꯍꯦ
ꯑꯣ ꯑꯦꯁ ꯑꯦꯁ ꯁꯤꯒꯤ
ꯑꯥ ꯍꯣꯏ
ꯍꯩꯅꯦ
ꯅꯪ ꯌꯥꯝ ꯍꯩꯅꯦ ꯑꯩꯐꯥꯎ ꯈꯪꯗꯦꯅꯦ ꯑꯦꯁ ꯁꯤ ꯁꯤ ꯍꯥꯏꯕꯗꯣ ꯑꯩ ꯀꯥꯎꯕꯀꯣ ꯑꯦꯖ ꯈꯛꯇ ꯅꯤꯡꯁꯤꯡꯕ
ꯑꯥꯎ ꯍꯧꯖꯤꯛꯇꯤ ꯑꯦꯛꯖꯥꯝꯁꯦ ꯑꯗꯨꯝ ꯑꯦꯁ ꯑꯦꯁ ꯁꯤꯅ ꯑꯗꯨꯝ ꯄꯣꯄꯨꯂꯔ ꯑꯣꯏꯔꯦꯗꯅ
ꯀꯔꯤ ꯀꯔꯤ ꯇꯧꯅꯤꯡꯉꯥꯏꯔꯣ ꯑꯦꯁ ꯑꯦꯁ ꯁꯤꯕꯨ
ꯑꯦꯁ ꯑꯦꯁ ꯁꯤ ꯍꯥꯏꯔꯗꯤ ꯑꯦꯁ ꯑꯦꯁ ꯁꯤꯗ ꯊꯕꯛ ꯌꯥꯝ ꯂꯩꯔꯦ ꯅꯪ ꯑꯥꯔꯃꯤ ꯑꯣꯏꯒꯦꯔꯥ ꯅꯠꯇ꯭ꯔꯒ ꯀ꯭ꯂꯥꯛ ꯑꯣꯏꯒꯦꯔꯥ ꯑꯗꯨꯝ ꯁꯦꯟꯇ꯭ꯔꯦꯜꯒꯤ ꯄꯣꯁꯁꯦ ꯑꯗꯨꯝ ꯌꯥꯝ ꯂꯩꯔꯦ ꯁꯦꯟꯇ꯭ꯔꯦꯜꯒꯤꯗꯤ ꯑꯩꯈꯣꯏ ꯃꯤꯁꯤꯡꯗꯤ ꯑꯗꯨꯝ ꯁꯤ ꯑꯦꯁ ꯑꯦꯆ ꯁꯤꯁꯦ ꯑꯗꯨꯝ ꯄꯣꯄꯨꯂꯔ ꯑꯣꯏꯅ ꯑꯗꯨꯝ ꯊꯥꯔꯦꯗꯅ ꯀꯣꯆꯤꯡ ꯂꯧꯔꯒ
ꯑꯩꯗꯤ ꯀꯔꯤ ꯊꯄꯛꯔꯅ ꯈꯔ ꯈꯪꯗꯕ
ꯑꯥ ꯅꯪ ꯑꯥꯔꯠꯁꯔ ꯁꯥꯏꯟꯁꯔ ꯂꯧꯔꯤꯗꯣ
ꯑꯩ ꯑꯥꯔꯠꯁ
ꯑꯁ ꯑꯗꯨꯗꯤ ꯌꯥꯝ ꯏꯁ ꯌꯥꯝ ꯐꯔꯦꯅꯦ ꯑꯗꯨꯗꯤ
ꯁꯦꯁ ꯐꯕ꯭ꯔꯅꯦ
ꯑꯣ ꯑꯥꯔꯁ ꯂꯧꯔꯗꯤ ꯅꯪꯅ ꯀꯣꯂꯦꯖ ꯀꯟꯅꯤꯡꯗ꯭ꯔꯦ ꯍꯥꯏꯔꯁꯨ ꯑꯦꯌꯔ ꯍꯣꯁꯇꯦꯖꯀꯨꯝꯕ ꯆꯠꯄ ꯌꯥꯔꯦ ꯅꯪꯗꯤ ꯋꯥꯡꯕ ꯃꯥꯜꯂꯦꯅꯦ ꯁꯤꯁ
ꯃꯥꯟꯕ꯭ꯔꯥ ꯃꯤ ꯂꯣꯏ ꯍꯥꯏꯅꯩꯅꯦ ꯑꯩꯒꯤ ꯗꯤ ꯄꯤꯗꯨ ꯅꯪ ꯋꯥꯡꯕ ꯃꯥꯜꯂꯦꯅ ꯋꯥꯡꯕꯅꯦ ꯍꯣꯏ
ꯐꯥꯏꯚ ꯀꯌꯥ ꯁꯨꯕ꯭ꯔꯣ ꯐꯥꯏꯚ ꯊ꯭ꯔꯤ ꯐꯥꯏꯚ ꯐꯣꯔ ꯍꯦꯟꯕ꯭ꯔꯣ ꯑꯁ ꯑꯗꯨꯗꯤ ꯑꯩꯒ ꯆꯞ ꯆꯥꯔꯅꯤ ꯍꯥꯏꯁꯦ ꯐꯥꯏꯚ ꯐꯣꯔꯗꯤ
ꯥꯏ ꯑꯦ ꯋꯥꯟ ꯋꯥꯟ ꯐꯤꯐꯇꯤ ꯋꯥꯟ ꯐꯤꯐ ꯐꯤꯐꯊꯤ ꯐꯥꯏꯚ ꯁꯦꯟꯇꯤ
ꯑꯥ ꯑꯗꯨꯗꯤ ꯌꯥꯔꯦ ꯑꯗꯨ ꯑꯗꯨꯗꯤ ꯅꯪ ꯏꯌꯔ ꯍꯣꯁ ꯇꯦꯖꯀꯨꯝꯕ ꯆꯠꯄ ꯌꯥꯔꯦꯅ ꯅꯁꯛꯁꯨ ꯐꯖꯔꯝ ꯐꯖꯔꯝꯅꯤꯗ
ꯑꯁ ꯐꯖꯥꯗꯦꯗ ꯀꯥꯏꯗꯒꯤ ꯌꯥꯝ ꯊꯤꯕꯅꯦ
ꯅꯁꯛꯇꯤ ꯎꯍꯟꯗꯦ
ꯅꯪ ꯅꯁꯛꯁꯨ ꯎꯗꯦ
ꯑꯩ ꯑꯩ ꯁꯛꯔꯣ ꯑꯩ ꯁꯛꯇꯤ ꯐꯖꯥꯗꯕꯅꯤꯗ ꯑꯗꯣ ꯑꯥꯏꯖꯤ ꯍꯥꯏꯕꯤꯔꯨꯔꯣ
ꯀꯔꯤ ꯍꯥꯏꯕ
ꯅꯪ ꯑꯥꯏꯖꯤ ꯑꯦꯀꯥꯎꯟ ꯍꯣꯔꯦꯟ ꯍꯥꯏ ꯍꯥꯏꯕꯤꯔꯛꯑꯣ
ꯍꯣꯏ ꯍꯥꯏꯔꯛꯀꯦ ꯅꯪ ꯌꯥꯝꯅ ꯅꯣꯛꯅꯤꯡꯕ ꯃꯥꯜꯂꯦ
ꯅꯠꯇꯦꯗ
ꯕꯣꯜꯒ ꯌꯦꯡꯗꯕ꯭ꯔꯣ ꯅꯣꯏ ꯅꯪꯗꯤ
ꯑꯁ ꯑꯩ ꯕꯣꯜ ꯌꯦꯡꯗꯦ ꯌꯦꯡꯕꯁꯨ ꯍꯩꯇꯦ
ꯀꯩꯒꯤ
ꯑꯩ ꯕꯣꯜꯗ ꯏꯟꯇꯔꯦꯁ ꯌꯥꯗꯦ ꯑꯗꯨꯒꯨꯝꯕꯗ
ꯌꯥꯎꯒꯗꯕꯅꯦ ꯍꯦ ꯋꯥꯔꯜ ꯀꯞ ꯑꯗꯨꯕꯨ ꯑꯇꯣꯞꯄ ꯌꯦꯡꯗ꯭ꯔꯁꯨ
ꯏꯁꯄꯣꯔꯠꯇ ꯍꯥꯏꯔꯗꯤ ꯑꯩ ꯏꯟꯇꯔꯦꯁ ꯑꯝꯇ ꯂꯩꯇꯦ ꯑꯗꯨꯒ ꯑꯩꯉꯣꯟꯗ ꯇꯦꯂꯦꯟ ꯑꯝꯇ ꯌꯥꯎꯗꯦ ꯏꯁꯄꯣꯔꯠꯀꯤꯗꯤ
ꯎꯝ
ꯅꯪ ꯕ꯭ꯔꯥꯗꯔꯗꯤ ꯕꯣꯜ ꯌꯦꯡꯗꯕ꯭ꯔꯥꯅꯦ
ꯌꯦꯡꯗꯦ ꯃꯥꯖꯨ ꯁꯅꯥꯁꯨ ꯁꯅꯥꯕ ꯍꯩꯇꯕꯅꯦ ꯁꯅꯥꯁꯨ ꯁꯥꯅꯗꯦ
ꯎꯝ ꯅꯪ ꯕ꯭ꯔꯥꯗꯔꯁꯦ ꯅꯉꯣꯟꯗꯒꯤ ꯆꯍꯤ ꯀꯌꯥ ꯌꯦꯟꯕꯅꯣ
ꯑꯥ ꯑꯍꯨꯝꯒꯨꯝꯕ
ꯎꯝ ꯑꯗꯣ ꯅꯪꯒꯤ ꯍꯧꯖꯤꯛ ꯀꯌꯥ ꯁꯨꯔꯦ
ꯑꯩ ꯀꯌꯥ ꯁꯨꯗꯧ ꯃꯥꯟꯒꯦ
ꯂꯩ ꯑꯩ ꯂꯩ ꯑꯩꯠ ꯇꯤꯟ ꯑꯩꯠꯇꯤꯟ ꯑꯩꯠꯇꯤꯟ ꯏꯟꯇꯤꯟ ꯒꯨꯝꯕ ꯆꯝꯔꯝꯅꯤ ꯍꯣꯏ
ꯆꯨꯝꯗꯦ
ꯑꯗꯨ ꯅꯪꯖꯨ ꯃꯅꯨꯡꯗꯗꯤ ꯍꯥꯏꯕꯤꯔꯦꯅ ꯁꯤ ꯃꯅꯨꯡꯗ ꯂꯩꯔꯦ ꯍꯥꯏꯕꯗꯣ
ꯎꯝ ꯐꯤꯐꯇꯤꯟꯗꯒꯤ ꯇ꯭ꯋꯦꯟꯇꯤ ꯐꯥ ꯇꯥꯔ
ꯐꯤꯐꯇꯤꯟꯗꯒꯤ ꯇ꯭ꯋꯦꯟꯇꯤ ꯐꯥꯎ ꯍꯥꯏꯔꯗꯤ ꯅꯪꯁꯦ ꯍꯟꯗꯛꯅ ꯑꯩꯠꯇꯤꯟ ꯁꯨꯒꯗꯧ ꯃꯥꯜꯂꯦ ꯁꯦꯚꯦꯟꯇꯤꯟ ꯀꯣ
ꯂꯥꯜꯂꯦꯗ
ꯀꯌꯥ ꯁꯨꯔꯦ ꯑꯗꯨꯗꯤ
ꯅꯦꯛꯁ ꯏꯌꯥꯔ ꯖꯅꯋꯥꯔꯤ ꯌꯧꯔꯗꯤ ꯑꯦꯠ ꯇꯤꯟ ꯁꯨꯔꯅꯤ
ꯑꯗꯨ ꯑꯩ ꯍꯥꯏꯔꯤꯗꯅꯥ
ꯑꯗꯨ ꯑꯣꯏꯔꯁꯨ ꯈꯤꯇꯪ ꯂꯜꯂꯦ
ꯈꯤꯇꯪ ꯂꯥꯜꯂꯁꯨ ꯄꯣꯏꯗꯤ ꯂꯥꯛ ꯀꯩꯗ ꯅꯪ ꯇꯤꯟ ꯁꯨꯒꯗꯧ ꯃꯥꯜꯂꯦꯅ ꯑꯗꯨ ꯆꯨꯝꯕ ꯅꯠꯇ꯭ꯔꯥ
ꯈꯤꯇꯪꯗꯤ ꯆꯨꯝꯈ꯭ꯔꯦ ꯅꯪꯒꯤꯗꯣ ꯌꯥꯝ ꯍꯩꯌꯦ
ꯀꯤꯇꯪꯈꯥꯇꯪ ꯅꯠꯇ꯭ꯔꯦ
ꯈꯤꯇꯪꯅꯤ
ꯂꯣꯏ ꯆꯨꯝꯅꯥ ꯍꯥꯏ ꯑꯦꯠꯇꯤꯡ ꯁꯨꯒꯗꯧ ꯃꯥꯜꯂꯦ ꯍꯥꯏꯗꯣ ꯅꯪꯁꯨ ꯑꯗꯨꯃꯥꯏꯅ ꯍꯥꯏꯌꯦꯗꯅꯅꯦ ꯑꯁ ꯖꯅꯋꯥꯔꯤꯗ ꯑ‌ꯦꯠ ꯇꯤꯟ ꯁꯨꯒꯅꯤ ꯍꯥꯏꯔꯗꯤ
ꯎꯝ ꯍꯣꯏ ꯆꯨꯝꯃꯤ ꯅꯪꯗꯤ
ꯆꯞ ꯆꯔ‌ꯦ ꯑꯗꯨꯗꯤ ꯑꯩꯗꯤ ꯇ꯭ꯋꯦꯟꯇꯤ ꯋꯥꯟ ꯁꯨꯒꯗꯧꯕꯅꯦ ꯇ꯭ꯋꯦꯟꯇꯤꯅꯦ ꯍꯟꯗꯛ ꯂꯩꯔꯤꯁꯦ
ꯅꯪꯕ꯭ꯔꯣ
ꯍꯣꯏ
ꯑꯣ ꯑꯉꯥꯡ ꯌꯥꯝ ꯑꯣꯏꯔꯤꯅ ꯅꯪꯁꯨ
ꯅꯪꯉꫭꯟꯗꯒꯤꯗꯤ ꯆꯍꯤ ꯀꯌꯥ ꯍꯜꯂꯦ ꯈꯜꯂꫭꯍ‌ꯦ ꯅꯪꯁꯨ ꯖꯅꯋꯥꯔꯤꯗ ꯄꯣꯛꯑꯦꯀꯣ ꯑꯩꯁꯨ ꯖꯅꯋꯥꯔꯤꯗꯅꯦꯕ
ꯑꯠꯆꯥ
ꯅꯪ ꯑꯩꯠꯇꯤꯟ ꯁꯨꯕ ꯀꯥꯟꯗ ꯑꯩ ꯇ꯭ꯋꯦꯟꯇꯤ ꯋꯥꯟ ꯆꯠꯈ꯭ꯔꯅꯤꯒꯣ ꯈꯜꯂꯣ
ꯑꯆꯥ ꯑꯆꯥ
ꯅꯪ ꯖꯅꯋꯥꯔꯤ ꯗꯦꯠ
ꯇꯨꯋ꯭ꯦꯟꯇꯤ ꯊꯔꯤ
ꯑꯍꯜꯂ ꯑꯗꯨꯗꯤ ꯅꯛꯅꯔꯦꯅꯦ ꯑꯩ ꯇ꯭ꯋꯦꯟꯇꯤ ꯋꯥꯟ ꯇꯥꯏꯌ‌ꯦꯅꯦ
ꯑꯔꯣꯏ ꯌꯥꯝ ꯅꯥꯛꯑꯦꯅꯥ
ꯑꯥ
ꯎꯝ ꯑꯩꯒꯤ ꯕꯥꯔꯗꯦ ꯇꯧꯕꯤꯒꯗ꯭ꯔꯣ
ꯍꫭꯏꯅꯦ ꯍꫭꯏꯅꯦ ꯇꯧꯕꯤꯒꯦꯅꯦ ꯇꯧꯕꯤꯒꯦꯅꯦꯅꯦ
ꯇꯧꯕꯤꯗ꯭ꯔꯥꯗꯤ
ꯇꯧꯕꯤꯗ꯭ꯔꯥꯗꯤ ꯈꯪꯗ꯭ꯔ‌ꯦꯗꯅꯥ
ꯑꯦ ꯈꯪꯗꯕ ꯌꯥꯔꯣꯏ
ꯅꫭꯏ ꯁꯨꯇꯤ ꯍꯟꯗꯛ ꯁꯨꯇꯤ ꯂꯣꯏ ꯁꯨꯇꯤ ꯂꯣꯏꯔꯕꫭ ꯅꫭꯏ ꯀ꯭ꯂꯥꯁ ꯀꯥꯕ ꯍꯧꯔꯕꯣ
ꯂꫭꯏꯈ꯭ꯔ‌ꯦ ꯍꫭꯏ
ꯎꯝ ꯁꯤꯁꯨ ꯀ꯭ꯂꯥꯁ ꯆꯠꯄ꯭ꯔꯥ
ꯆꯠꯇꯦ ꯑꯩ ꯉꯁꯤ